ꯑꯥ
ꯑ ꯇꯥ ꯇꯥꯕ꯭ꯔꯣ ꯅꯪꯅꯤꯒꯣ ꯉꯁꯥꯥꯏ ꯋꯥ ꯋꯥꯔꯤ ꯋꯥꯔꯤ ꯁꯥꯥꯕꯗꯣ
ꯑꯣꯢꯔꯝꯒꯤꯅꯤ ꯍꯣꯏ
ꯅꯦꯠꯋꯥꯛꯁꯤ ꯌꯥꯝ ꯅꯨꯡꯉꯥꯢꯇꯦ ꯀꯩꯕ
ꯌꯨꯝ ꯌꯧꯔꯕꯣ
ꯑꯥꯎ ꯌꯥꯎꯔꯦ
ꯑꯣ
ꯍꯔꯦ ꯌꯧꯔꯒ ꯋꯥꯔꯤ ꯁꯥꯒꯦ ꯇꯅꯦ ꯂꯣꯏ ꯃꯤ ꯄꯝꯅꯃꯛꯁꯦ ꯕꯤꯖꯤ ꯕꯤꯖꯤꯗ ꯂꯩꯔꯦꯕ ꯐꯪꯗ꯭ꯔꯦ
ꯌꯥꯝ ꯂꯩꯇꯦꯗ ꯃꯤ ꯑꯗꯨꯝ ꯐꯝꯃꯤꯗ
ꯋꯥꯔꯤ ꯁꯥꯅꯥꯡꯉꯥꯢꯁꯨ ꯈꯪꯗ꯭ꯔꯦ ꯀꯔꯤ ꯋꯥꯔꯤ ꯁꯥꯗꯣꯏꯅꯣ
ꯀꯔꯤ ꯋꯥꯔꯤ ꯁꯥꯁꯤꯔꯥ
ꯑꯥ
ꯋꯥꯔꯤ ꯑꯃ ꯂꯤꯔꯛꯑꯣꯅꯦ
ꯋꯥꯔꯤ ꯂꯤꯕꯗꯤ ꯍꯩꯇꯦ ꯑꯗꯣ ꯑꯗꯨꯃꯥꯏꯅ ꯁꯥꯥꯁꯦ ꯀꯩ ꯍꯥꯏꯗꯨꯢꯅꯣ ꯅꯪꯒꯤ
ꯀꯩ ꯍꯥꯏꯕ
ꯅꯪ ꯑꯦꯟꯖꯥꯡꯗ ꯀꯩ ꯀꯩ ꯐꯦꯕꯥꯎꯔꯥꯠ
ꯇꯥꯡꯗꯥ
ꯍꯟꯖꯥꯡꯗꯥ ꯀꯩ ꯏꯟꯖꯥꯡ ꯄꯥꯝꯒꯦ
ꯇꯥꯗꯦꯗ ꯑꯗꯨꯝ ꯃꯇꯝ ꯃꯇꯝꯒꯤ ꯑꯗꯨꯝ ꯄꯥꯝꯕꯗꯨꯅꯦꯗ
ꯎꯝ
ꯑꯥ ꯑꯥ
ꯑꯥ
ꯑꯥ
ꯑꯩꯗꯤ ꯆꯥꯕꯁꯨ ꯉꯝꯃꯣꯏ ꯑꯗꯨꯒ ꯑꯗꯨꯕꯨ ꯃꯣꯔꯅꯤꯡ ꯏꯚꯤꯅꯤꯡ ꯅꯨꯡꯇꯤꯒꯤ ꯆꯥꯔꯁꯨ ꯋꯥ
ꯑꯥ
ꯑꯗꯨꯝ ꯄꯥꯝꯃꯦ ꯍꯥꯎꯋꯦ
ꯅꯦꯋꯥꯛ ꯌꯥꯝ ꯅꯨꯡꯉꯥꯏꯇꯦꯅꯦ
ꯇꯥꯗ꯭ꯔꯣ
ꯑꯥ ꯇꯥꯏꯑꯦ ꯑꯗꯨꯝ ꯃꯔ ꯇꯥꯛꯄꯀꯣ ꯍꯟꯅꯗꯤ ꯑꯣꯛꯁꯥ ꯑ ꯇꯥꯏ
ꯇꯥꯕ꯭ꯔꯣ ꯍꯜꯂꯣ ꯑꯣ ꯅꯪ ꯈꯣꯟꯖꯦꯜ ꯇꯥ ꯇꯥꯕ꯭ꯔꯣ ꯖꯤꯅꯤꯔꯦ ꯍꯜꯂꯣ ꯍꯜꯂꯣ ꯑꯣ
ꯇꯥꯗ꯭ꯔꯣ
ꯑꯥ ꯍꯧꯖꯤꯛ ꯇꯥꯏꯌꯦ ꯇꯥꯗ꯭ꯔꯣ ꯑꯩꯒꯤ ꯈꯣꯟꯁꯦ
ꯇꯥꯏ ꯑꯩꯕꯨꯗꯤ
ꯅꯪꯒꯤ ꯈꯣꯟꯖꯦꯟ ꯑꯝꯇ ꯇꯥꯗꯤꯌꯦ ꯍꯜꯂꯣ ꯍꯜꯂꯣ ꯍꯜꯂꯣ ꯌꯥꯝ
ꯑꯣ ꯑꯃꯝ ꯃꯔꯛ ꯃꯔꯛꯇ ꯑꯗꯨꯝ ꯇꯥꯕ ꯑꯗꯨꯝ ꯇꯥꯗꯕ ꯑꯃꯨꯛ ꯇꯧꯋꯦ
ꯑꯣ ꯀꯥꯛꯇꯤ ꯀꯥꯛꯅꯨꯀꯣ
ꯍꯣꯏ ꯑ
ꯅꯦꯠꯋꯥꯛ ꯁꯦ
ꯎꯝ
ꯑꯦꯌꯥꯔꯇꯦꯜꯁꯦ ꯅꯦꯋꯥꯛ ꯌꯥꯝ ꯅꯨꯡꯉꯥꯏ ꯖꯤꯑꯣ ꯑꯣꯏꯔꯗꯤ ꯅꯨꯡꯉꯥꯏ
ꯍꯟꯗꯛꯁꯦ ꯖꯤꯌꯣꯅ ꯅꯨꯡꯉꯥꯏꯔꯤꯗ
ꯅꯦ
ꯖꯤꯑꯣ ꯁꯤꯝ ꯖꯤꯑꯣ ꯄꯥꯝꯃꯦ ꯍꯥꯏꯔꯒ ꯑꯣꯟꯊꯣꯛꯀꯦ ꯇꯧꯕ ꯑꯁꯤ ꯂꯣꯀꯦꯜꯒꯤ ꯄꯥꯃꯦꯌꯦꯕ ꯑꯗꯨꯒꯤ ꯁꯦꯝꯗꯣꯛꯄ꯭ꯔꯦ ꯅ ꯅꯪꯒꯤ ꯅꯆꯤꯟ ꯍꯜꯂꯣ ꯍꯜꯂꯣ ꯐꯣꯟ ꯍꯜꯂꯣ